ꯍꯂꯣ
ꯑꯥ ꯇꯥꯕ
ꯇꯥꯔꯕ ꯇꯔꯦ ꯇꯔꯦ
ꯃꯈꯣꯟꯅ ꯈꯤꯇꯪꯗꯤ ꯄꯤꯛꯏ
ꯃꯈꯣꯟꯁꯨꯦ ꯑꯗꯨꯝ ꯄꯤꯛ ꯂꯩꯔꯦ ꯀꯃꯥꯏꯅ ꯇꯧꯅꯣ ꯈꯪꯗ ꯎꯝ
ꯎꯝ ꯀꯩꯗꯧꯔꯝꯃꯤꯒꯦ
ꯍꯧꯖꯤꯛ ꯁꯨꯝ ꯂꯩꯔꯝꯕꯅꯤ
ꯃꯣꯕꯥꯏꯜ ꯌꯦꯡꯉꯝꯕꯅꯤ
ꯅꯣꯏ ꯍꯗꯀ ꯀꯩꯅꯣ ꯆꯠ ꯅꯣꯏ ꯍꯜꯗꯛ ꯆꯠꯂꯨꯕꯗꯣ ꯗꯀꯥꯏꯗꯅꯣ
ꯁꯤꯂꯣꯡꯗꯅꯤ
ꯎꯝ ꯀꯩ ꯑꯗꯨꯝ ꯗꯥꯏꯔꯦꯛ ꯐ꯭ꯂꯥꯏꯠꯇ ꯆꯠꯂꯤ ꯅꯠꯇ꯭ꯔꯣ
ꯀꯕ
ꯗꯥꯏꯔꯦꯛ ꯐ꯭ꯂꯥꯏꯠꯇ ꯑꯗꯨꯝ ꯆꯠꯂꯤ ꯅꯠꯇ꯭ꯔꯕ
ꯃꯥꯅꯦ ꯃꯥꯅꯦ ꯐ꯭ꯂꯥꯏꯇꯅꯦ
ꯑꯣ ꯗꯥꯏꯔꯦꯛ ꯑꯣꯏꯕ꯭ꯔꯣ ꯅꯠꯇ꯭ꯔꯒꯅ ꯚꯌꯥ ꯃꯔꯛꯇ ꯌꯥꯎꯕ꯭ꯔꯥ
ꯑ ꯌꯥꯎꯗꯦ ꯗꯥꯏꯔꯦꯛ ꯑꯗꯨꯝꯅꯦ
ꯑꯣ ꯀꯩꯅꯣꯗꯤ ꯐ꯭ꯂꯥꯏꯠꯇꯤ ꯑꯗꯨꯝ ꯅꯨꯡꯇꯤꯒꯤ ꯐꯪꯕ꯭ꯔꯣ ꯀꯃꯥꯏꯅ ꯇꯧꯔꯤꯣꯏꯁꯤ
ꯐ꯭ꯂꯥꯏꯠꯇꯤ ꯅꯨꯡꯇꯤꯒꯤꯗꯤ ꯐꯪꯗꯦ ꯐ꯭ꯂꯥꯏꯠ ꯅꯨꯡꯇꯤꯒꯤ ꯐꯪꯗꯦꯁꯦ ꯍꯣꯏ ꯅꯨꯃꯤꯠ ꯈꯥꯏꯗꯣꯛꯑꯦ ꯑꯜꯇꯔꯅꯦꯠ ꯗꯦꯖ ꯑꯣꯏꯅ ꯆꯠꯄ꯭ꯔꯥ ꯀꯩꯅꯣꯝ ꯇꯧꯕꯅꯦ ꯑꯗ ꯑꯗꯥꯅ ꯂꯩ ꯂꯩꯇꯕꯁꯨ ꯌꯥꯎꯕꯅꯤ ꯃꯣꯏꯒꯤꯗꯤ ꯌꯥꯝ ꯐ꯭ꯂꯥꯏꯠꯇꯨ ꯌꯥꯝ ꯂꯩꯇ ꯇꯕꯅ
ꯍꯣꯏ ꯑꯗꯨ ꯀꯅꯦꯛꯇꯤꯡ ꯇꯧꯔꯒꯕꯨꯗꯤ ꯐꯪꯗꯤ ꯐꯪꯉꯝꯗꯧ ꯃꯥꯜꯂꯦꯕꯀꯣ ꯒꯨꯍꯥꯇꯤꯗꯩꯒꯨꯝꯕ
ꯍꯣꯏ ꯍꯣꯏ ꯑꯗꯥ ꯀꯕ ꯇꯧꯔꯗꯤ ꯐꯪꯅꯤ
ꯑꯗꯨꯒ ꯑꯃꯨꯛ
ꯑꯗꯨꯒ ꯎ
ꯅꯛ ꯀꯨꯅꯤꯅ ꯗꯥꯏꯔꯛꯅꯗꯤ ꯐꯩꯗ
ꯀꯩꯅꯣꯗꯤ ꯃꯤꯅꯤꯠ ꯅꯤꯐꯨ ꯃꯉꯥꯃꯨꯛ ꯆꯪꯕ꯭ꯔꯥ
ꯐꯣꯔꯇꯤ ꯐꯥꯏꯚ ꯔꯣ ꯐꯣꯔꯇꯤ ꯐꯥꯏꯚꯇꯤ ꯍꯦꯟꯕ ꯃꯥꯜꯂꯦ
ꯑꯣ
ꯐꯣꯔꯇꯤ ꯐꯥꯏꯚ ꯍꯦꯟꯕ ꯃꯥꯜꯂꯦ ꯈꯪꯗ꯭ꯔꯦ ꯗꯥꯏꯔꯦꯛꯇꯤ ꯑꯩꯈꯣꯏꯒꯤ ꯐ꯭ꯂꯥꯏꯠꯇꯣ ꯗꯤꯂꯦ ꯌꯥꯝ ꯇꯧꯈꯤꯑꯕ ꯑꯩꯈꯣꯏ ꯆꯠꯄ ꯃꯇꯝꯗ ꯑꯗꯨ ꯄꯨꯡꯗꯣꯛ ꯈꯪꯍꯧꯗ꯭ꯔꯦ ꯑꯗꯨꯗꯒꯤ ꯑꯥꯗ ꯄꯨꯡ ꯌꯦꯡꯒꯗꯧꯁꯨ ꯌꯦꯡꯉꯁꯨ ꯌꯦꯡꯍꯧꯗ꯭ꯔꯦ ꯑꯗꯨꯝ ꯆꯔꯥꯡꯅꯕꯗ
ꯄꯨꯡ ꯑꯃꯒꯤ ꯃ
ꯍꯣꯏ ꯍꯣꯏ ꯑꯗꯨꯃꯥꯏꯅ ꯑꯗꯨꯝꯗꯤ ꯆꯪꯉꯦ ꯎꯝ
ꯈꯔ ꯍꯦꯟꯗꯣꯛ ꯍꯦꯟꯖꯤꯟ ꯈꯔ ꯂꯩꯔꯝꯃꯅꯤ ꯑꯗꯨ ꯑꯥꯟꯗꯨꯗꯤ ꯀꯃꯥꯏꯅ ꯇꯧꯍꯧꯒꯦ ꯋꯦꯗꯔ
ꯑꯥꯗ ꯑꯗꯨꯝ ꯃꯣꯏ ꯏꯪꯂꯤ ꯏꯪꯂꯤ ꯑꯗꯨꯝ ꯇꯧꯋꯦ ꯏꯪꯂꯤ ꯑꯗꯨꯝ ꯑꯗꯨꯝ ꯌꯥꯝ ꯀꯟꯅ ꯁꯥꯕꯗꯤ ꯅꯠꯇꯕ ꯑꯗꯨꯝ ꯏꯪꯂꯤ ꯏꯪꯂꯤ ꯑꯗꯨꯒ ꯅꯨꯡꯗꯥꯡꯗꯗꯤ ꯏꯪꯉꯦ ꯅꯨꯡꯗꯥꯡꯗ ꯏꯪꯉꯦ ꯍꯥꯏꯁꯦ ꯐꯩꯖꯛꯀꯨꯝꯕ ꯃꯆꯥ ꯑꯃꯒꯨꯝꯕ ꯑꯗꯨꯃꯥꯏ ꯁꯨꯞꯇꯗꯤ ꯑꯩꯈꯣꯏꯅ ꯂꯩꯕ ꯃꯐꯝꯗꯣ ꯑꯗꯨꯅꯁꯨ ꯑꯣꯏꯔꯝꯕꯁꯨ ꯌꯥꯏꯀꯣ ꯅꯠꯇꯅꯁꯨ ꯑꯗꯨꯝ ꯏꯪꯂꯤ ꯏꯪꯂꯤ ꯇꯧꯋꯦ ꯅꯨꯡꯗꯥꯡꯗ ꯀꯩꯗ
ꯑꯗꯨꯗꯗꯤ ꯅꯅꯨꯡꯗꯤ ꯅꯨꯡꯉꯥꯏꯅꯤꯅꯦ ꯁ꯭ꯋꯥ ꯌꯥꯝ ꯏꯪꯕꯨꯗꯤ ꯇꯜꯂꯤꯀꯣ ꯑꯗꯣ ꯌꯥꯝ ꯁꯥꯗꯕꯤ ꯑꯗꯨꯒꯤ ꯋꯦꯗꯔ ꯑꯗꯨ ꯅꯨꯡꯗꯤ ꯅꯨꯡꯉꯥꯏꯅꯤ
ꯑꯗ ꯃꯣꯏ ꯏꯌꯥꯔꯄꯣꯔꯠꯀꯁꯨ ꯌꯥꯝ ꯄꯤꯛꯍꯧꯋꯦ
ꯍꯣꯏ ꯃꯣꯏ ꯀꯩꯅꯣꯗ ꯂꯩꯕꯅꯤꯅ ꯌꯥꯝꯅ ꯑꯋꯥꯡꯕ ꯃꯐꯝꯗ ꯂꯩꯕꯅꯤꯅꯀꯣ ꯇꯤꯡ ꯀ ꯀꯥꯟꯝ ꯂꯩꯅꯤꯅ
ꯃꯊꯛꯇ ꯑꯣꯏꯅ ꯑꯣꯏ
ꯍꯣꯏ
ꯃꯔꯛ ꯃꯔꯛꯇ ꯇꯠꯄ ꯃꯥꯜꯂꯦ ꯇꯥꯕꯨꯗꯤ ꯇꯥꯏ ꯑꯩꯅ ꯉꯥꯡꯕꯗ
ꯊꯞꯦ ꯇꯞꯦ ꯇꯥꯏ ꯑ
ꯑ ꯍ ꯄ ꯇꯣꯄꯤꯑꯦ ꯑꯗꯨ
ꯍꯣꯏ
ꯄꯨꯡ ꯑꯃ ꯃꯈꯥꯏꯃꯨꯛꯀꯤ ꯗꯤꯁꯇꯦꯟꯁ ꯑꯣꯏꯅ ꯆꯠꯂꯦ
ꯎꯝ
ꯑꯗꯨꯝ ꯆꯤꯡꯗꯒꯤ ꯊꯧꯗꯔꯛꯑꯦꯕ ꯑꯦꯌꯥꯔꯄꯣꯔꯠ ꯑꯦꯌꯥꯔꯄꯣꯔꯠꯇꯣ ꯆꯤꯡ ꯑꯣꯏꯕꯒꯤ ꯑꯗꯨꯝ ꯊꯧꯗꯔꯛꯑꯒ ꯃꯈꯥꯗ
ꯎꯝ ꯃ ꯀꯩꯅꯣꯗꯤ ꯇꯦꯛꯁꯤ ꯀꯩꯀꯥꯗꯤ ꯑꯗꯨꯝ ꯐꯖꯅ ꯐꯪꯕ
ꯍꯣꯏ ꯇꯦꯛꯁꯤ ꯍꯣꯏ ꯐꯪꯉꯦ ꯑꯗꯨꯝ ꯀꯩꯅꯣ ꯏꯌꯥꯔꯄꯣꯔꯠꯇ ꯑꯗꯨꯝ ꯇꯦꯛꯁꯤ ꯉꯥꯛꯇ ꯀꯩꯅꯣ ꯇꯧꯔꯝꯃꯦ ꯑꯗꯨꯗꯒꯤ ꯀꯩꯅꯣꯗꯤ ꯐꯤꯔꯗꯣ ꯚꯔꯥꯗꯤ ꯇꯥꯡꯗꯤ ꯇꯥꯡꯉꯦ
ꯍꯣꯏ ꯁꯤꯂꯣꯡꯝꯒꯤꯗꯤ ꯑꯗꯨꯝ ꯈꯔꯗꯤ ꯇꯥꯡꯕꯅꯤꯅꯦ
ꯑꯗꯨꯗꯒꯤ ꯑꯃꯨꯛ ꯀꯩꯅꯣꯒꯤꯅ ꯑꯣꯏꯔꯒꯅ ꯁꯤꯇꯤ ꯃꯅꯨꯡꯒꯨꯝꯕ ꯑꯗꯨꯗꯒꯤ ꯃꯔꯛ ꯃꯌꯥ ꯆꯠꯄꯒꯤꯕꯨꯗꯤ ꯀꯩꯝ ꯇꯧꯗꯕ ꯑꯗꯨꯒ ꯌꯥꯄꯠꯇꯨ ꯑꯗꯨꯝ ꯁꯤꯇꯤ ꯃꯅꯥꯛꯇꯣ ꯑꯗꯨ ꯐꯥꯎꯗꯤ ꯑꯗꯨꯝ ꯇꯥꯡꯉꯦ ꯑꯩꯈꯣꯏ ꯋꯥꯟ ꯊꯥꯎꯖꯟ ꯐꯥꯏꯚ ꯍꯟꯗ꯭ꯔꯦꯠ ꯍꯦ ꯂꯧꯕ꯭ꯔꯥ ꯋꯥꯟ ꯊꯥꯎꯖꯟ ꯐꯥꯏꯚ ꯍꯟꯗ꯭ꯔꯦꯗ ꯍꯦꯟꯅ ꯍꯥꯏ ꯑꯩꯗꯩ ꯋꯥꯟ ꯊꯥꯎꯖꯟꯥꯏꯚꯟꯗ꯭ꯔꯦꯗ ꯄꯤꯕ꯭ꯔꯥ ꯅ ꯇꯧꯈꯤ ꯑꯗꯒꯤ ꯎ ꯃꯐꯝꯕꯨꯗꯤ ꯑꯗꯨꯝ ꯅꯨꯡꯉꯥꯏ ꯅꯨꯡꯉꯥꯏꯕ ꯌꯥꯎꯔꯝꯃꯦ ꯑꯗꯨꯝ ꯋꯥꯔꯁꯨ ꯋꯥꯔꯠ ꯑꯣꯏꯕꯗꯣ ꯆꯠꯄꯒꯤ
ꯎꯝ
ꯑꯗꯨ ꯇꯥꯏꯅ ꯑꯗꯨꯗꯒꯤ ꯑ
ꯑꯗꯨ ꯅꯣꯏ ꯃꯐꯝ ꯀꯌꯥꯝ ꯑꯩ ꯁꯤꯂꯣꯡꯃꯛꯇꯤ ꯆꯠꯇ꯭ꯔꯤꯌꯦ
ꯑꯣ
ꯃꯤ ꯀꯩꯅꯣ ꯎꯝ ꯃꯤ ꯀꯌꯥ ꯆ ꯂꯩꯅꯤ
ꯃꯤ ꯑꯍꯨꯝ ꯆꯠꯂꯤꯅꯦ
ꯀꯩꯕ
ꯃꯤ ꯑꯍꯨꯝ ꯆꯠꯂꯤꯅꯦꯕ
ꯑꯣ ꯑꯗꯨ ꯅꯣꯏ ꯀꯩꯅꯣꯝꯗ ꯂꯩꯔꯦ ꯍꯣꯇꯦꯜ ꯑꯣꯏꯅ
ꯍꯣꯏ ꯍ ꯍ ꯍꯣꯇꯦꯜ ꯗꯥꯏꯔꯦꯛ ꯍꯣꯇꯦꯜ ꯑꯣꯏꯅꯗꯤ ꯑꯅꯤꯔ ꯑꯍꯨꯝꯔꯛ ꯍꯣ ꯍꯣꯝ ꯁꯤ ꯉꯥꯛꯇ ꯑꯣꯏꯅ ꯂꯩꯔꯛꯑꯦ ꯑꯍꯣꯝꯗꯣ ꯆꯠꯂ ꯆꯠꯂꯒ ꯃꯐꯝ ꯑꯃꯇꯪꯗ ꯁ꯭ꯇꯦ ꯇꯧꯔ ꯂꯩꯇꯃꯤꯅꯅꯦ ꯃꯐꯝꯗꯨ ꯆꯠꯂ ꯆꯠꯂꯒ ꯑꯗꯒꯤ ꯍꯣꯝ ꯏꯁꯇꯦꯅꯁꯨ ꯐꯕ ꯑꯗꯨꯃꯥꯏꯅ ꯑꯗꯨꯗꯒꯤ ꯆꯤꯡ ꯃꯊꯛꯇ ꯑꯣꯏꯅꯁꯨ ꯑꯌꯥꯝꯕ ꯑꯣꯏꯕꯅꯤꯅ ꯀꯩꯅꯣ ꯍꯣꯇꯦꯜꯁꯨ ꯀꯩꯁꯨ ꯌꯥꯝꯅꯗꯤ ꯐꯪꯕꯗꯣ ꯑꯣꯏꯗꯦꯕ ꯑꯗꯨꯅ ꯍꯣꯝ ꯏꯁꯇꯦꯅ ꯑꯌꯥꯝꯕ ꯑꯣꯏꯌꯦ ꯑꯗꯒꯤ ꯃꯐꯝ ꯃꯐꯝ ꯀꯩꯅꯣꯁꯨ ꯑꯗꯨꯝ ꯇꯨꯔꯤꯁ ꯏꯁꯄꯣꯠ ꯑꯣꯏꯕꯗꯣ ꯃꯐꯝ ꯅꯛꯄꯁꯨ ꯑꯗꯨꯝ ꯌꯥꯎꯔꯝꯃꯦ ꯑꯗꯨꯝ ꯐꯣꯔꯇꯤ ꯐꯥꯏꯚ ꯀꯤꯂꯣꯃꯤꯇꯔꯒꯤ ꯃꯅꯨꯡ ꯔꯦꯟꯁꯇ ꯑꯗꯨꯝ ꯅꯛꯅꯅ ꯂꯩꯕ ꯑꯗꯨꯗꯒꯤ ꯌꯥꯝ ꯂꯥꯛ ꯂꯞ ꯂꯥꯞꯅꯁꯨ ꯑꯩꯈꯣꯏꯗꯤ ꯇ꯭ꯔꯥꯚꯦꯜ ꯇꯧꯕꯗꯣ ꯌꯥꯝ ꯂꯥꯞꯅ ꯂꯥꯞꯅ ꯇꯧꯋꯦ ꯑꯗꯨꯝ ꯀꯤꯂꯣꯃꯤꯇꯔ ꯋꯥꯟ ꯁꯤꯛꯁꯇꯤ ꯃꯨꯛꯀꯤꯅꯅ ꯑꯗꯨꯅ ꯅꯨꯃꯤꯠꯇꯣ ꯌꯥꯝ ꯆꯪꯈꯤ
ꯀꯝꯈꯔꯀꯦ
ꯃꯐꯝꯁꯦ ꯌꯥꯝꯗꯤ ꯌꯥꯝꯕꯅꯦ ꯑꯗꯨꯝ ꯊꯥꯔꯇꯤꯟ ꯔꯥ ꯇꯨꯌꯦꯜꯐ ꯐꯥꯗꯥꯏ ꯀꯣꯏꯔꯛꯄꯅꯤ ꯑꯗꯨꯝ ꯀꯩꯅꯣꯗꯤ ꯊꯥꯗꯕꯤꯗ ꯁꯤꯇꯤꯒ ꯅꯛꯅ ꯂꯩꯕꯗꯣ ꯑꯗꯨ ꯑꯗꯨꯒꯤꯒꯨꯝꯕ ꯃꯐꯝꯗꯤ ꯊꯥꯗꯕꯤꯗ ꯑꯗꯨꯝ ꯆꯅ ꯀꯩꯅꯣ ꯆꯠꯂꯒ ꯀꯣꯏꯕꯗꯣ ꯑꯗꯨ ꯁꯣꯐꯝꯗꯣ ꯇꯨꯌꯦꯜꯞ ꯇꯨ ꯊꯥꯔꯇꯤꯟ ꯑꯗꯨꯃꯏ ꯁꯨꯈꯤꯕꯅꯣ ꯑꯩꯈꯣꯏꯁꯨ ꯀꯩꯅꯣ ꯑꯩꯈꯣꯏ ꯏꯁꯥꯅ ꯒꯥꯔꯤꯗꯣ ꯔꯦꯟ ꯇꯧꯔꯒ ꯆꯠꯇꯣꯏꯅꯤꯅ ꯁꯤꯗꯒꯤ ꯑꯗꯨꯝ ꯐꯖꯅ ꯌꯦꯡꯊꯣꯛꯑꯦꯕ ꯗꯤꯁꯇꯦꯟꯁ ꯀꯩꯀꯩ ꯑꯗꯨꯒ ꯑꯥꯗꯕꯨꯗꯤ ꯑꯗꯨꯝ ꯒꯨꯒꯜ ꯃꯦꯞ ꯇꯧꯔꯒ ꯆꯠꯄ ꯂꯝꯕꯤꯗꯨꯕꯨꯗꯤ ꯑꯗꯨꯒ ꯂꯝꯕꯤꯗꯤ ꯑꯌꯥꯝꯕ ꯂꯣꯏꯅ ꯐꯔꯝꯃꯦ ꯑꯗꯨꯒ ꯁꯤꯃꯦꯟ ꯐꯦꯛꯇ꯭ꯔꯤ ꯑꯃ ꯁꯤꯃꯦꯟ ꯐꯦꯛꯇ꯭ꯔꯤ ꯂꯩꯕꯒꯤ ꯃꯐꯝ ꯑꯃ ꯀꯩꯅꯣ ꯇꯧꯔꯝꯃꯤꯅꯦ ꯆꯥꯎꯟ ꯑꯃ ꯑꯗꯨꯒꯤꯗꯤ ꯃꯐꯝꯗꯣ ꯌꯥꯝ ꯐꯠꯇ ꯐꯠꯇꯦ ꯃꯐꯝ ꯌꯥꯝ ꯐꯠꯇꯦ ꯄ꯭ꯂꯁ ꯄ꯭ꯂꯥꯁ ꯑꯗꯨꯒꯥ ꯑꯥ ꯍꯣꯏ ꯍꯣꯏ꯫ ꯑꯗꯨꯒꯥ ꯂꯝꯕꯤꯁꯨ ꯌꯥꯝ ꯐꯠꯂꯋꯦ꯫ ꯇꯥꯇꯥ ꯃꯌꯥꯝ ꯆ꯭ꯇꯄꯥꯒꯤ꯫ ꯇꯇꯥꯗꯤꯦ ꯑꯁ ꯈꯨꯌꯥꯝꯇꯤ ꯌꯥꯝꯕꯤꯅꯦ ꯑꯗꯨ ꯂꯩꯍꯧꯋꯦꯗꯣ
ꯂꯧꯊꯣꯛꯄꯒꯤ ꯑꯆꯧ ꯑꯆꯧꯕ ꯂꯧꯊꯣꯛꯑꯝꯕꯅꯤ ꯃꯌꯥꯝ ꯑꯗꯨꯝ ꯕꯕꯤꯔꯛꯑꯅꯤꯅꯦ ꯑꯗꯨꯁꯨ ꯑꯗꯨꯒ ꯃꯣꯏ ꯋꯥꯇꯔꯐꯣꯜꯒꯨꯝꯕ ꯂꯩꯕ ꯃꯌꯥꯝꯗꯨꯗꯤ ꯆꯠꯇ꯭ꯔꯣ
ꯆꯠꯂꯦ ꯋꯥꯇꯔꯐꯣꯜꯁꯦ ꯋꯥꯇꯔꯐꯣꯜ ꯌꯥꯝ ꯅꯣꯛꯅꯤꯡꯕ ꯍꯥꯏꯔꯒ ꯀꯩꯅꯣ ꯅꯣꯀꯥꯂꯤꯀꯥꯏ ꯐꯣꯜꯁ ꯑꯃ ꯁꯕꯦꯟ ꯁꯤꯁꯇꯔ ꯐꯣꯜꯁ ꯑꯗꯨ ꯑꯗꯨꯗꯣ ꯑꯩꯈꯣꯏꯅ ꯆꯠꯄ ꯃꯇꯝꯗꯗꯤ ꯀꯩꯅꯣ ꯇꯧꯔꯝꯗ꯭ꯔꯦ ꯋꯥꯇꯔꯐꯣꯜ ꯌꯦꯡꯕ ꯆ ꯆꯠꯂꯒ ꯏꯁꯤꯡ ꯀꯪꯂꯦ ꯑꯃꯗꯅ ꯍꯣꯏ ꯑꯞ ꯏꯀ ꯀꯪ ꯂꯩꯦꯃꯦ ꯑꯗꯨ ꯑꯗꯨꯃꯗꯤ ꯗꯥꯎ ꯌꯥꯗꯦ ꯑꯗꯣ ꯑꯇꯣꯞꯄꯗꯤ
ꯍꯣꯏ ꯑꯗꯨ ꯅꯪꯅ ꯏꯁꯤꯡ ꯌꯥꯎꯕ ꯃꯇꯝꯗꯣ ꯑꯃꯨꯛ ꯆꯠꯇꯥꯥꯔꯗꯤ ꯗꯥꯎꯀꯤꯒꯨꯝꯕ ꯂꯩꯕꯗꯣ ꯑꯗꯨ ꯅ ꯏꯁꯤꯡ ꯏꯁꯤꯡ ꯄꯨꯡꯂꯥꯏ ꯅꯥꯏ ꯑꯗꯨꯅꯦ
ꯑꯧ ꯑꯗꯨ ꯑꯗꯨꯒꯤ ꯃꯇꯝꯗꯅ ꯀꯃꯥꯏꯅ ꯇꯧꯔꯤꯅꯣ ꯈꯪꯗꯦ ꯀꯩꯅꯣ ꯗꯥꯎꯀꯤꯔꯣꯝꯗꯗꯤ ꯌꯥꯝ ꯐꯖꯔꯝꯃꯦ
ꯑꯗꯨꯗꯤ ꯅꯣꯏ ꯑꯗꯨꯅꯤ ꯍꯥꯏꯁꯦ ꯅꯣꯡꯒꯨꯝꯕ ꯀꯟꯅ ꯇꯥꯗ꯭ꯔꯤꯉꯩ ꯑꯣꯏꯕ
ꯍꯣꯏ ꯍꯣꯏ ꯑꯗꯨꯗꯒꯤ ꯗꯥꯎꯀꯤꯔꯣꯝꯁꯦ ꯕꯪꯒ꯭ꯂꯥꯗꯦꯁ ꯔꯣꯝꯗ
ꯎꯝ ꯪꯒ꯭ꯂꯥꯗꯦꯁ ꯣꯔꯗꯔꯅꯤ ꯀꯩꯅꯩꯅꯣ
ꯁꯤꯂꯣꯡꯗ ꯀꯩꯅꯣ ꯁꯥꯕ ꯃꯐꯝ ꯁꯥꯕ ꯃꯐꯝ ꯍꯥꯏꯗꯤ ꯑꯇꯣꯞꯄꯒ ꯌꯦꯡꯅꯔꯨꯕ ꯃꯇꯝꯗ ꯁꯥꯕꯗꯣ ꯑꯗꯨꯗꯩ ꯑꯗꯨꯃꯥꯏꯅ ꯑꯣꯏꯕꯗꯤ ꯀꯩꯅꯣ ꯗꯥꯎꯀꯤꯔꯣꯝꯇ ꯁꯥꯏꯌꯦ
ꯎꯝ ꯍꯣꯏ ꯃꯣꯏꯁꯤ ꯄꯨꯔꯥ ꯀꯩꯅꯣꯅꯦ ꯕꯪꯒ꯭ꯂꯥꯗꯦꯁ ꯕꯣꯔꯗꯔ ꯑꯣꯏꯕꯅꯦ
ꯍꯣꯏ ꯑꯗꯨꯒꯤ ꯍꯣꯇꯦꯜꯗꯒ ꯂꯩꯔꯁꯨ ꯅꯨꯡꯗꯥꯡ ꯑꯗꯣ ꯐꯦꯟ ꯊꯥꯔꯒ ꯇꯨꯝꯕꯗꯣ ꯑꯗꯨꯃꯥꯏꯅ ꯉꯝꯃꯦ ꯁ꯭ꯋꯥꯏꯒꯤ ꯁ꯭ꯋꯥꯏꯒ ꯑꯗꯨ ꯃꯥꯟꯅꯩ ꯁ꯭ꯋꯥꯏꯒꯤ ꯊꯥꯕꯁꯦ ꯑꯗꯨꯝ ꯑꯣꯝꯃꯒ ꯂꯩꯕꯗꯣ ꯑꯗꯨꯃꯥꯏꯅ ꯑꯣꯏ ꯑꯗꯨꯒ ꯑꯇꯩꯗꯗꯤ ꯃꯐꯝꯗꯗꯤ ꯏꯪꯉꯦ
ꯍꯣꯏ ꯑꯃ ꯀꯩꯅꯣꯒꯤ ꯋꯥꯇꯔꯐꯣꯜ ꯏꯁꯤꯡꯗ ꯂꯩꯔꯒ ꯕꯥꯂꯤꯒꯤꯗ ꯇꯧꯕꯅꯦ ꯒ꯭ꯔꯤꯟꯒꯤ ꯑꯣꯏꯜꯗꯣ
ꯑꯃ
ꯑꯗꯨꯗꯤ ꯎꯔꯛꯇꯔ
ꯑꯗꯨ ꯑꯗꯨꯁꯨ ꯆꯠꯂꯛꯑꯦ
ꯑꯗꯨꯁꯨ ꯐꯗꯤ ꯐꯖꯕ ꯃꯥꯜꯂꯦ ꯑꯗꯨꯗꯨ
ꯑꯗꯨꯗꯒꯤ ꯀ꯭ꯔꯦꯝꯖꯦꯝ ꯋꯥꯇꯔꯐꯣꯜ ꯑꯅ ꯑꯗꯨ ꯆꯠꯄꯗꯅꯦ ꯑꯃ ꯀꯩꯅꯣ ꯁꯤꯃꯦꯟ ꯐꯦꯛꯇ꯭ꯔꯤꯔꯣꯝꯗꯒꯤ ꯆꯠꯄꯒꯤ ꯑꯗꯨꯗꯣ
ꯑꯣ ꯎꯝ ꯎꯝ
ꯑ ꯑꯗꯨ ꯑꯗꯨꯃ ꯐꯖꯩ ꯀꯩꯅꯣ ꯋꯥꯇꯔꯐꯣꯜ ꯃꯈꯥꯗ ꯑꯃ ꯂꯩꯔꯅꯤ ꯆꯤꯡꯕꯨꯗꯤ ꯀꯥꯈꯠꯂꯦꯕ ꯑꯗ ꯃꯔꯛꯇ ꯋꯥꯇꯔꯐꯣꯜ ꯑꯃ ꯂꯩꯔꯅꯤ ꯑꯧꯗ ꯑꯗꯨꯗꯒꯤ ꯑꯃꯨꯛ ꯃꯠ ꯇꯦꯛ ꯈꯔ ꯀꯥꯈꯠꯂꯒ ꯑꯃꯨꯛ ꯑ ꯋꯥ ꯇꯔꯐꯣꯜ ꯀꯩꯒꯨꯝ ꯑ ꯋꯥꯇꯔꯐꯣꯜꯒꯨꯝꯕ ꯃꯆꯥ ꯃꯆꯥ ꯂꯩꯔꯒ ꯃꯅꯨꯡ ꯆꯪꯁꯜꯂꯒꯅ ꯀꯦꯐ ꯑꯣꯏꯅ ꯂꯩꯕ
ꯎꯝ
ꯀꯦꯐꯇꯣ ꯑꯃꯨꯛ ꯑꯥ ꯀꯩꯅꯣ ꯍꯤ ꯇꯣꯡꯉꯒ ꯆꯪꯕꯁꯨ ꯌꯥꯎꯍꯧꯕꯅꯦ ꯑꯗꯣ ꯑꯈꯣꯏꯗꯤ ꯆꯪꯉꯛꯇ꯭ꯔꯦ ꯀꯤꯗꯅ
ꯑꯣꯍꯣ ꯅꯨꯡꯗꯤ ꯅꯨꯡꯉꯥꯢꯅꯤ
ꯎꯝ ꯃꯣꯏꯅ ꯀꯩꯅꯣꯗꯣ ꯂꯥꯏꯐ ꯖꯦꯀꯦꯠꯇꯣ ꯑꯗꯨꯁꯨ ꯑꯈꯣꯏꯅ ꯀꯩꯅꯣ ꯇꯧꯗ꯭ꯔꯕ ꯑꯥ ꯑꯈꯣꯏꯅ ꯑꯈꯣꯏꯒꯤ ꯇꯨꯔꯤꯁ ꯒꯥꯏꯠꯇꯨꯗ ꯑꯥ ꯑꯗꯨ ꯄꯤꯌꯣꯅ ꯍꯥꯏꯍꯧꯗ꯭ꯔꯕ ꯃꯣꯏꯁꯨ ꯍꯥꯏꯔꯛꯇ꯭ꯔꯕ ꯑꯗꯨꯒꯤ ꯂꯥꯏꯐ ꯖꯦꯀꯦꯠꯇꯨꯁꯨ ꯌꯥꯎꯗꯕꯤꯗꯗꯤ ꯀꯦꯐ ꯃꯅꯨꯡꯗ ꯆꯪꯕꯗꯨꯗꯤ ꯑꯝ ꯕꯣꯠ ꯑꯥ ꯍꯤ ꯇꯣꯡꯉꯒ ꯆꯪꯗꯣꯏꯅꯤꯅ ꯍꯤꯗꯨꯁꯨ ꯍꯤ ꯍꯥꯏꯅ ꯎꯒꯤ ꯍꯤ ꯏꯗꯨꯨ ꯅꯠꯇꯕ ꯋꯥꯅ ꯁꯥꯕꯗꯣ
ꯎꯝ ꯎꯝ ꯑꯣ ꯋꯥ ꯐꯩꯔꯒ ꯄꯨꯜꯂꯞ ꯊꯝꯕꯗꯣ
ꯎꯝ ꯑꯗꯥꯏꯅ ꯑꯣꯏꯕ ꯑꯗꯨꯒꯤ ꯀꯩꯅꯣ ꯂꯥꯏꯐ ꯖꯦꯀꯦꯠꯇꯣ ꯏꯔꯣꯏꯕ ꯍꯩ ꯏꯔꯣꯏꯕ ꯍꯩꯕꯖꯦ ꯖꯦ ꯑꯥ ꯌꯥꯎꯗꯕ ꯑꯩꯕꯨꯗꯤ ꯍꯩꯔꯒ ꯑꯇꯩꯗꯣ ꯍꯩꯇꯕ ꯑꯅꯤꯃꯛ
ꯎꯝ
ꯑꯗꯨꯒꯤ ꯀꯤ ꯃꯣꯏ ꯀꯤꯔꯦ ꯍꯥꯏꯕꯅꯤꯅ ꯑꯩ ꯏꯊꯟꯇꯁꯨ ꯇꯟꯕꯅꯤꯅ ꯆꯪꯗ꯭ꯔꯦ
ꯆꯨꯝꯃꯤꯅꯦ ꯍꯌꯦꯡ ꯁꯣꯏꯕꯗꯤ ꯇꯝꯕ ꯉꯝꯗꯕꯅꯤꯅ ꯑꯗꯨꯒꯨꯝꯕꯗꯤ ꯆꯠꯇꯝꯅꯗꯤ ꯐꯩ
ꯍꯧꯖꯤꯛ ꯍꯧꯖꯤꯛꯇꯤ ꯑꯔꯨꯅꯥꯆꯜ ꯌꯥꯝ ꯀꯣꯏꯅꯤꯡꯉꯤ
ꯎꯝ ꯑꯔꯨꯅꯥꯆꯜꯁꯖꯨ ꯃꯐꯝ ꯗꯤ ꯐꯖꯕ ꯌꯥꯝꯗꯤ ꯎꯔꯦ
ꯑꯗꯨꯖꯨ ꯃꯣꯏꯖꯨ ꯀꯩꯅꯣ ꯁꯤꯂꯣꯡꯒꯤ ꯇꯥꯏꯞꯇꯧ ꯃꯥꯜꯂꯦ ꯃꯐꯝꯗꯣ ꯌꯥꯝ ꯂꯥꯞ ꯂꯥꯞꯅ ꯀꯩꯅꯣꯗꯣ ꯃꯐꯝ ꯐꯖꯕꯖꯦ
ꯍꯣꯏ ꯃꯐꯝ ꯑꯗꯨꯝ ꯂꯥꯞꯄꯦ ꯍꯥꯏ ꯑꯗꯒꯤ ꯅꯨꯡꯗꯤ ꯅꯨꯡꯉꯥꯏ ꯃꯥꯜꯂꯦꯀꯣ ꯃꯐꯝ ꯁꯨꯝ ꯀꯩꯅꯣꯒꯨꯝꯕ ꯎꯕꯗꯣ ꯚꯤꯗꯤꯌꯣꯒꯨꯝ ꯑꯗꯨꯝ ꯔꯤꯜꯁꯀꯨꯝꯕꯗꯗꯤ ꯎꯏꯌꯦꯗꯅꯀꯣ ꯑꯗꯨꯕꯨ ꯅꯨꯡꯗꯤ ꯅꯨꯡꯉꯥꯏꯅꯤ ꯑꯗꯨꯁꯨ ꯁꯪ ꯀꯥꯟꯗ ꯆꯠꯄ ꯇꯥꯕꯅꯤꯅꯦ
ꯎꯝ
ꯃꯨꯛ ꯄ꯭ꯂꯥꯟꯅꯣꯡ ꯇꯧꯔꯒ ꯅ ꯅꯣꯏ ꯁꯤꯂꯣꯡꯒꯤꯗꯣ ꯅꯨꯃꯤꯠ ꯀꯌꯥꯅꯤ ꯂꯩꯔꯤꯅꯣ
ꯁꯤꯂꯣꯡꯒꯤꯗꯣ ꯅꯨꯃꯤꯠ ꯑ ꯅꯥꯏꯟ ꯗꯦꯁ ꯑꯣꯏꯔ ꯃꯥꯂꯦ ꯅꯥꯏꯟ ꯗꯦꯁ
ꯑꯣ ꯑꯗꯨꯗꯤ ꯑꯗꯨꯝ ꯀꯨꯏꯅꯦ ꯅꯣꯏ ꯆꯠꯂꯤꯖꯦ
ꯀꯨꯏ ꯅꯥꯏꯟ ꯗꯦꯖ ꯍꯥꯏꯁꯦ ꯀꯩꯅꯣ ꯂꯥꯛꯄꯒꯤ ꯅꯨꯃꯤꯠꯇꯣ ꯑꯗꯨ ꯀꯥꯎꯟꯇꯔꯒ ꯅꯥꯏꯅ ꯗꯦꯖ ꯑꯗꯣ ꯀꯣꯏꯕꯒꯤꯗꯤ ꯑꯩꯠ ꯗꯦꯖ ꯀꯣꯏꯔꯛꯑꯦ
ꯎꯝ ꯍꯣꯏ ꯆꯨꯝꯃꯤꯅꯦ
ꯑꯗꯨꯒ ꯂꯥꯁꯀꯤ ꯅꯥꯏꯟ ꯗꯦꯖꯁꯤꯗꯁꯨ ꯀꯩꯅꯣ